ꯇꯠ ꯍꯜꯂꯣ ꯇꯥꯏꯌꯦ ꯑꯩꯒꯤ ꯍꯥꯎ ꯑꯩꯒꯤ ꯃꯁꯛ ꯐꯖꯕꯤ ꯏꯃꯧꯗꯣ ꯅꯠꯇ꯭ꯔꯣ
ꯃꯥꯟꯅꯦ ꯏꯀꯥꯏꯁꯨꯁꯤꯔꯦ
ꯄꯨꯝꯍꯦꯟ ꯍꯦꯜꯂꯦ ꯅꯍꯥꯟꯗꯣ ꯑꯩ ꯌꯦꯡꯅꯤꯡ ꯌꯦꯡꯅꯤꯡꯅ ꯆꯦꯜ ꯂꯦꯗꯅ ꯅꯍꯥꯟꯒꯤ ꯍꯥꯎ ꯖꯒꯣꯏꯗꯣ ꯑ
ꯑꯁ ꯌꯦꯡꯍꯧꯗ꯭ꯔꯕꯣ ꯍꯥꯏꯖꯦ
ꯑꯁ ꯑꯩꯅ ꯌꯦꯡꯅꯤꯡꯕꯗꯤ ꯑꯗꯨ ꯅꯨꯃꯤꯠꯁꯤꯗ ꯑꯁꯇ ꯅꯣꯏꯒꯤ ꯐꯨꯠꯕꯣꯜꯗꯣ ꯅꯪ ꯍꯧꯔꯔꯣꯏꯅ ꯑꯃꯅ ꯍꯦꯛꯇ ꯒꯥꯔꯤꯗꯣ ꯃꯤꯉꯣꯟꯗꯒꯤ ꯑꯃꯛ ꯋꯥꯏꯔꯛꯄ ꯑꯃꯅ ꯑꯩꯈꯣꯏꯒꯤ ꯑꯗꯨꯒ ꯍꯦꯛꯇꯥ ꯅꯪꯅ ꯔꯣꯏꯅ ꯑꯃꯅ ꯍꯦꯛꯇ ꯐꯔꯦꯡ ꯐꯔꯤꯡ ꯐꯔꯤꯡ ꯆꯣꯡꯕꯤ ꯑꯗꯒꯤ ꯑꯩꯅ ꯃꯔꯣꯟꯃ ꯌꯦꯡꯅꯤꯡꯕꯒꯤ ꯒꯤ ꯍꯦꯛꯇ ꯈꯣꯡ ꯊꯤꯟꯗꯦꯗ ꯈꯥꯏ ꯑꯩ ꯅꯉꯣꯟꯗ ꯍꯥꯏꯔꯝꯃꯤꯗꯨꯗꯤ ꯑꯩ ꯄꯩꯁꯥ ꯊꯥꯗꯣꯛꯑꯒꯦ ꯅꯣꯏꯒꯤ ꯖꯒꯣꯏ ꯍꯧꯔꯛꯄꯩꯗꯣ ꯄꯩꯁꯥ ꯊꯥꯗꯣꯛꯑꯝꯃꯒꯦꯅ ꯑꯩ ꯉꯥꯏꯍꯥꯛ ꯂꯦꯞꯄ ꯌꯦꯡꯉꯦ ꯌꯦꯡꯅꯤꯡꯌꯦꯡ ꯅ ꯏꯃꯧꯅ ꯏꯍꯦꯟ ꯍꯦꯟꯂ ꯏꯆꯥꯇꯣꯝꯕꯤ ꯏꯍꯦꯜ ꯍꯦꯜꯂꯤ ꯑꯩꯅ ꯑꯁ ꯁꯤꯕꯣ ꯍꯦꯛ ꯏꯅꯤꯡꯇꯝꯅ ꯍꯦꯛ ꯌꯦꯡꯕ ꯐꯪꯗ꯭ꯔꯦꯗꯣꯅ ꯑꯩꯅ ꯊꯃꯣꯏꯖꯦ ꯆꯥꯛ ꯇꯥꯛꯇꯅ ꯍꯜꯂꯦ ꯑꯗꯨꯗꯒꯤ ꯑꯗꯨꯗꯒꯤ ꯑꯗꯨꯝ ꯑꯩꯖꯦ ꯅꯪꯖꯦ ꯈꯤꯇꯪ ꯀꯦꯔꯒ ꯌꯦꯡꯒꯤꯒꯦꯅ ꯏꯃꯥꯡꯗ ꯁꯥꯍꯟꯒꯦ ꯈꯜꯂꯤꯅꯤ ꯑꯝꯇꯥ ꯁꯥꯎꯗꯅ
ꯁꯥꯒꯦ ꯎꯝ
ꯑꯃꯨꯛꯇꯪꯗꯤ ꯁꯥ ꯌꯥꯕꯅꯤ ꯑꯗꯨ ꯑꯗꯨꯒ ꯅꯣꯏꯒꯤ ꯗꯨꯔꯒꯥ ꯄꯨꯖꯥ ꯀꯨꯏꯗ꯭ꯔ ꯗꯨꯗꯤ ꯗꯨꯔꯒꯥ ꯄꯨꯖꯥꯒꯤꯗ ꯇꯧꯖꯤꯔꯣ ꯗꯨꯒꯥ ꯄꯨꯖꯗꯤ ꯗꯨꯒꯕꯨꯖꯥꯗꯤ ꯃꯦꯔꯥ ꯗ ꯃꯦꯔꯥ ꯑꯗꯨꯗꯤ ꯋꯥꯠꯂꯤ ꯎꯝ ꯑꯩꯅ ꯅꯍꯥꯟꯒꯤ ꯅꯪꯒꯤ ꯎꯝ ꯅꯪꯒꯤ ꯂꯣꯏꯁꯤꯜꯂꯛ ꯒꯤ ꯅꯪꯒꯤ ꯑꯦꯛꯇꯤꯡ ꯑꯃ ꯍꯥꯞꯄꯤ ꯍꯥꯏꯕꯗꯣ
ꯑꯥ
ꯄꯦꯛꯇꯤꯡ ꯑꯃ ꯌꯥꯎꯦ ꯍꯥꯏꯕꯗꯣ ꯑꯩꯅ ꯑꯁ ꯃꯃꯩꯗꯨ ꯌꯦꯡꯕ ꯐꯪꯗꯅ ꯑꯩꯅ ꯆꯥꯛꯁꯟꯕ ꯌꯥ ꯇꯥꯔꯗꯤ ꯑꯁꯤꯖꯦ ꯆꯥꯛꯁꯤꯜꯂꯒ ꯃꯃꯩꯒꯤ ꯂꯣꯏꯁꯜꯂꯛꯄꯩꯗꯣ ꯑꯩꯅ ꯌꯦꯡ ꯐꯪꯒꯗꯕꯅꯤ ꯑꯅ ꯈꯜꯂꯦ ꯑꯗꯒꯤ ꯑ ꯀꯩꯅꯣꯅꯗꯤ ꯌꯥ ꯌꯦꯡꯉꯣ ꯌꯦꯡꯉꯣꯅ ꯇꯥꯍꯧꯕꯅꯦ ꯅ ꯁꯤꯦ ꯑꯣꯏꯅꯗꯤ ꯑꯦ ꯐꯣꯟꯅꯦ ꯑꯟꯅ ꯒꯤ ꯑꯐꯥꯎ ꯑꯐꯥꯎꯕ ꯁꯥꯟꯅꯔꯣꯏ ꯋꯥꯔꯜ ꯀꯞꯀꯤ ꯃꯌꯥꯝꯗꯨꯅ ꯌꯥꯗ꯭ꯔꯦꯗꯣ ꯑꯗꯨꯗꯤ ꯒꯥꯔꯤ ꯍꯧꯖꯤꯀꯥꯟꯗꯦ ꯑꯩꯁꯦ ꯊꯧꯗꯤ ꯊꯧꯅꯤꯡꯗ꯭ꯔꯦꯕ
ꯑꯥ
ꯑꯃ ꯑꯩꯁꯦ ꯍꯟꯇ ꯀꯩꯅꯣ ꯇꯧꯔꯦꯕꯀꯣ ꯌꯦꯡꯅꯤꯡ ꯌꯦꯡꯅꯤꯡꯅ ꯒꯥꯔꯤꯗꯣ ꯋꯥꯔꯛꯄꯅꯤꯅ ꯅꯤꯡꯝꯕ ꯀꯥꯥꯏꯦꯗꯅꯥ ꯑꯗꯣ ꯑꯃꯨꯛꯇꯪꯗꯤ ꯌꯦꯡꯅꯤꯡꯉꯤ ꯍꯟꯗꯛꯀꯤ ꯗꯨꯔꯒꯥ ꯄꯨꯖꯥꯗ ꯇꯧꯔꯣ ꯅꯣꯏꯖꯕꯣꯏ ꯅꯣꯏ ꯑ ꯑ ꯑꯗꯨꯅꯤꯅꯦ ꯅꯪꯒꯤ ꯂꯣꯏꯁꯤꯜꯂꯛꯄꯒꯤ ꯑꯦꯛꯇꯤꯡꯗꯣ ꯑꯗꯨꯝꯇꯪꯗꯤ ꯑꯩꯅ ꯇꯧꯒꯦꯅ ꯈꯟꯗꯤ ꯈꯟꯕꯅꯦꯕ ꯑꯗꯨꯒꯤ ꯑꯔꯣꯏꯕꯗꯨꯅ ꯍꯦꯛꯇ ꯆꯦꯟꯁꯤꯜꯂꯒ ꯊꯥꯔꯒꯦꯅ ꯑꯗꯨꯒ ꯌꯥꯗ ꯑꯗꯣ ꯍꯟꯗꯛꯀꯤ ꯗꯨꯒꯥ ꯄꯨꯖꯥꯒꯤꯗꯣ ꯗꯨꯒꯥ ꯄꯨꯖꯥꯗ ꯑꯣꯏꯅ ꯇꯧꯔꯣ ꯗꯨꯀꯥꯟ ꯄꯨꯖꯥꯗ ꯑꯣꯏꯅ ꯅꯩꯔꯒꯦ ꯅꯣꯏ ꯂꯥꯛ ꯇꯥꯏꯅ
ꯑꯩꯈꯣꯏꯁꯨ ꯇꯧꯕꯅꯦ ꯑꯗꯨ ꯅꯣꯏ ꯏꯔꯣꯡꯃꯤꯅ ꯍꯦꯟꯅ ꯅꯨꯡꯉꯥꯏ ꯍꯥꯏꯕꯅꯦ
ꯑꯩꯈꯣꯏꯗꯤ ꯌꯥꯝ ꯅꯨꯡꯉꯥꯏ ꯑꯩꯈꯣꯏ ꯁꯣꯝꯒꯤ ꯗꯨꯒꯥ ꯃꯖꯆꯥꯗꯣ ꯃꯣꯏ ꯖꯒꯣꯏ ꯀꯝꯄꯤꯇꯤꯁꯟ ꯌꯥꯝ ꯇꯧꯋꯦꯕ ꯑꯩꯈꯣꯏꯗ ꯀꯝꯄꯤꯇꯤꯁꯟ ꯑꯣꯏ ꯌꯥꯎꯔꯣ
ꯌꯥꯎꯒꯦ ꯌꯥꯎꯒꯦ
ꯑ ꯑꯩꯗꯤ ꯑꯁ ꯆꯔꯥꯖꯍꯪꯧꯅꯦ ꯑꯗꯨꯅꯦꯕ ꯌꯦꯟ ꯀꯥꯡꯁꯣꯏ ꯑꯃꯅꯦ ꯑꯗꯩ ꯀꯥꯡ ꯀꯥꯡꯈꯧ ꯑꯃꯅꯦ
ꯑꯥ
ꯑꯗꯒꯤ ꯑꯃꯅ ꯌꯦꯟ ꯃꯈꯣꯡꯉꯣ ꯀꯩ ꯉꯧꯔꯦ
ꯑꯁ ꯍꯥꯎꯖꯥꯟꯅꯦ
ꯑꯆꯥ ꯄꯩꯁꯥ ꯄꯥꯏꯕ ꯃꯤꯅ ꯍꯦꯜꯂꯗꯁꯨ ꯆꯥꯕꯕꯨꯧꯗꯤꯤ ꯍꯦꯜꯍꯜꯂꯔꯣꯏꯅ ꯑꯩꯅ ꯆꯥꯕꯗꯤ ꯑꯝ ꯆꯥꯔꯦꯍꯦ ꯏꯕꯣ ꯑꯗꯨ ꯃꯃꯩꯊꯪꯗꯗꯤ ꯁꯤꯅꯦꯃꯥ ꯑꯃ ꯂꯩꯗꯥꯏꯅꯦ ꯕꯤꯄꯤꯒꯤ ꯍꯣꯟꯕꯒꯤꯗ ꯋꯥꯟꯟꯗ꯭ꯔꯦ ꯇꯨꯦ ꯅ ꯊꯣꯂ ꯄꯈꯥꯗ
ꯂꯥꯟꯈꯤꯕ ꯑꯃ ꯂꯩꯕꯗꯣ
ꯑꯥ
ꯑꯗꯨ ꯇꯧꯕ꯭ꯔꯥ ꯈꯛꯄꯠꯇꯦꯕꯣ ꯑꯗꯩ ꯃꯌꯥꯝꯅ ꯍꯥꯏꯔꯤꯌꯦ
ꯑꯥ
ꯑꯩꯗꯦ ꯀꯩꯅꯣꯅꯦ ꯌꯥꯝꯝ ꯅꯣꯏꯔꯒꯤꯤ ꯂꯣꯏ ꯍꯥꯏꯗꯨꯕ ꯀꯪꯗ ꯆꯥ ꯆ ꯈꯨꯝꯕꯤ ꯄꯤꯔꯣꯑꯣꯗꯅ ꯅꯍꯥꯟꯗꯤ ꯍꯧꯒꯠꯇꯦꯗꯅꯍ ꯅꯨꯃꯤꯠ ꯍꯨꯝꯅꯤ
ꯑꯥ
ꯀꯣꯛꯁꯤꯦ ꯂꯥꯛ ꯂꯥꯛꯇꯅ ꯆꯤꯡꯊꯗꯅ
ꯑꯥ
ꯑꯗꯨꯒ ꯅꯣꯏ ꯈꯨꯅꯣꯏꯗꯨꯒ ꯕꯤ ꯄꯤ ꯂꯣ ꯑꯣꯏꯗꯨ ꯄꯣꯛ ꯑꯩꯅ ꯈꯥꯃꯦꯟ ꯈꯥꯞꯕ ꯆꯥꯃꯟ ꯇꯧꯔꯝꯒꯅꯤ ꯑ ꯈꯥꯕ ꯌꯥꯝ ꯄꯥꯝꯃꯦꯕ ꯑꯩꯗꯤ ꯈꯥꯃꯦꯟ ꯃꯈꯥ ꯇꯥꯃꯟꯗꯅ ꯕꯤ ꯄꯔ ꯂꯣ ꯑꯣꯏꯔꯝꯒꯅꯤꯅ
ꯑꯗꯨꯗꯤ ꯑꯍꯥꯎꯕ ꯈꯔ ꯈꯔ ꯆꯥꯔꯣ ꯑꯃꯨꯛ ꯍꯦꯟꯀꯠꯅꯤꯡꯉꯥꯏ ꯈꯔ
ꯑꯗꯨ ꯅꯣꯏ ꯈꯠꯂꯤꯃꯤꯅꯦ ꯑꯃꯛ ꯅꯣꯏꯈꯠ ꯇꯗꯨꯒꯤ ꯎꯝ ꯑꯗꯨꯒꯤ ꯅꯦꯢ ꯈꯠꯄꯗꯨꯒꯤ ꯑꯃꯨꯛꯁꯨ ꯇꯟꯕ ꯍꯥꯏꯇꯥꯔꯦ ꯋꯥꯀꯤꯡ ꯆꯦꯜꯂꯦꯗꯅ ꯂꯣ ꯑꯣꯏꯕꯅꯤꯅ ꯋꯥꯕꯅ ꯇꯠ ꯇꯣꯛꯄ
ꯀꯦꯒꯤꯕꯩ ꯈꯔ ꯀꯪꯕ ꯑꯣꯏꯇꯥꯔꯗꯤ ꯀꯩ ꯀꯩꯅꯣ ꯁꯨꯝꯀꯗꯣ ꯈꯔ ꯊꯛꯆꯟ ꯈꯣꯠꯗꯅ
ꯎꯝ
ꯑꯩꯁ ꯈꯔ ꯌꯥꯕ ꯑꯗꯩꯗꯤ ꯅꯣꯏꯒ ꯅꯣꯏꯁꯜꯂꯦ ꯑꯗꯩꯗ ꯆꯥꯛꯍꯥꯎꯕ ꯑꯃꯨꯛ ꯆꯠꯊꯔꯗꯤ ꯌꯥꯔꯣꯏꯅꯦ ꯑꯩꯅ ꯃꯁꯤꯗꯤ ꯃꯣꯔꯣꯛ ꯑꯁꯥꯕ ꯆꯥꯕ ꯊꯨꯝꯒ ꯃꯣꯔꯣꯛ ꯑꯁꯥꯕ ꯆꯥꯕꯁꯦ ꯕꯤ ꯄꯤ ꯈꯔ ꯋꯥꯡꯉꯦꯅ ꯃꯨꯛ ꯆꯔꯦꯗꯅ
ꯑꯥ
ꯁꯟꯕꯗ ꯁꯤꯗꯣꯔꯦ
ꯃꯅꯤꯡ ꯂꯣꯝꯗ ꯃꯅꯤꯡꯂꯣꯝꯗ ꯑꯗꯨꯝ ꯍꯥꯊꯔꯛꯄꯗꯨꯁꯨ ꯍꯦꯛꯇ ꯃꯣꯔꯛ ꯑꯁꯥ ꯆꯥꯕꯗꯨꯁꯨ ꯃꯁꯥꯒꯤꯁꯨ ꯍꯩꯁꯨ ꯍꯩꯇꯦꯕ ꯑꯗꯨꯒ ꯑꯁ ꯈꯔ ꯋꯥꯡꯅ ꯅꯕꯅꯤ ꯀꯥꯏꯗ ꯆꯥꯖꯗꯒ ꯇꯧꯔꯦ ꯆꯥꯕꯒ ꯂꯣꯏꯕꯒ ꯅꯪꯕꯖꯥꯠ ꯅꯠꯇꯦ ꯃꯥꯁꯤꯗꯤ ꯑꯩ ꯍꯥꯟ ꯇꯠꯈꯤ ꯇꯦꯔꯦꯅ ꯑꯃꯨꯛ ꯇꯣꯛꯆꯔꯦ ꯑꯗꯨꯒ ꯐꯥꯔꯃꯥꯁꯤꯗꯒꯤ ꯑꯩꯈꯣꯏꯒꯤ ꯑꯣ ꯑꯥꯔ ꯑꯦꯁꯇꯣ
ꯑꯥ
ꯃꯣꯏꯗ ꯍꯪꯉꯦ ꯃꯣꯏꯗ ꯍꯪꯉꯒ ꯑꯣ ꯑꯦꯔ ꯑꯦꯁ ꯁꯨꯒꯔ ꯐ꯭ꯔꯤ ꯂꯩ ꯑꯗꯨ ꯊꯛꯑꯣ ꯍꯥꯏꯔꯦ ꯑꯗꯨ ꯊꯛꯑꯀꯥꯟ ꯑꯗꯨꯝ ꯍꯧꯒꯠꯂꯦꯗꯅ ꯑꯗꯨꯗꯨꯝ ꯃꯔꯤ ꯊꯛꯑꯦ ꯑꯩꯁꯦ ꯑꯗꯩ ꯁꯣ ꯍꯣꯟꯕ ꯈꯔ ꯉꯝꯃꯛ ꯑꯦꯅꯦ ꯑꯩꯁꯦ
ꯑꯍꯥꯎꯕ ꯃꯇꯨꯝ ꯆꯥꯒꯗꯕꯗꯨ ꯀꯤꯔꯕꯅꯤꯅ ꯅꯣꯏ ꯅꯣꯏꯕꯗꯤ ꯍꯟꯊꯄꯣꯠꯇꯦꯕ ꯑꯗꯩꯗ ꯌꯥꯔꯥꯔꯣꯢ ꯁꯤꯗꯤ ꯀꯔꯤꯅꯣ ꯃꯣꯏꯗ ꯍꯪꯉꯒ ꯈꯔ ꯊꯛꯆꯔꯒꯦ ꯅꯠꯇ꯭ꯔꯗꯤ ꯑꯩꯁꯦ ꯂꯨꯈꯝꯁꯦ ꯂꯥꯛ ꯥꯛ ꯉꯥꯛꯇꯅ ꯆꯤꯡꯊꯩꯅꯤꯗ ꯂꯣꯡ ꯂꯣꯡ ꯍꯥꯏꯗꯕ ꯑꯗꯨꯃꯥꯏ ꯇꯧꯗꯥꯅ ꯃꯣꯏꯗꯒꯤ ꯑꯣꯔ ꯑꯥ ꯔꯦꯁ ꯇꯣ ꯇꯣ ꯃꯔꯤ ꯃꯉꯥꯔ ꯀꯩꯅꯣ ꯊꯛꯑꯦ ꯑꯩꯁꯦ ꯅꯣꯡꯃꯗ ꯑꯅꯤ ꯑꯅꯤ ꯊꯛꯑꯦ ꯑꯗꯨꯒꯅꯦ ꯆꯥꯛꯁꯤꯗꯤꯅꯦ ꯑꯃꯨꯛ ꯆꯥꯅꯤꯡꯗꯕꯅꯦꯕꯀꯣ ꯑꯗꯨꯃꯥꯏꯅ ꯇꯧꯔꯒ ꯑꯆꯣꯏ ꯄ ꯄꯥ ꯈꯥ ꯆꯥꯔꯦ ꯑꯗꯨꯒ ꯑꯗꯨꯃꯥꯏꯅ ꯊꯛꯆꯜꯂꯦ ꯑꯗꯨꯃꯥꯏꯅ ꯇꯧꯔꯀꯥꯟꯗ ꯀꯣꯛ ꯉꯥꯎꯕꯗꯨ ꯐꯥꯗꯣꯛꯈ꯭ꯔꯦ ꯍꯧꯖꯤꯛꯇꯤ ꯑꯩꯅ ꯃꯤ ꯑꯅꯣꯏꯕꯗ ꯕꯤꯄꯤ ꯂꯣ ꯑꯣꯏꯕꯁꯤꯗꯤ ꯋꯥꯒ꯭ꯔꯥ ꯖꯥꯠꯅꯦ ꯑꯀꯪꯕꯗꯣ ꯑꯣꯏꯇꯥꯔꯗꯤ ꯑꯍꯥꯎ ꯑꯍꯥꯎꯕ ꯆꯥꯥꯁꯟꯗꯅ ꯌꯦꯟꯒꯗꯣ ꯑꯗꯨꯝ ꯃꯍꯤꯒ ꯊꯛꯇꯅ ꯑꯣꯛꯀꯗꯣ ꯊꯣꯡꯉꯒ ꯆꯥ ꯌꯥꯕ
ꯑꯥ
ꯍꯦꯛ ꯆꯥꯔꯨꯕꯗꯅꯦ ꯋꯦꯠꯁꯤꯅ ꯖꯔ ꯖꯔ ꯍꯦꯟꯒꯠꯂꯛꯇꯦꯕ ꯑꯗꯨꯗꯅꯦ ꯑꯩꯅ ꯋꯥꯟ ꯍꯟꯗ꯭ꯔꯦꯠ ꯇꯨ ꯍꯟꯗ꯭ꯔꯦꯠ ꯇꯧꯕꯗꯣ ꯑꯗꯨꯗꯨꯒꯤ ꯅꯄꯗ ꯑꯩ ꯑꯁꯤ ꯌꯥꯝ ꯕꯦꯔꯥꯗꯤꯔ ꯂꯣ ꯑꯣꯏꯕꯁꯤꯗꯤ ꯍꯥꯏ ꯑꯣꯏꯕꯅ ꯑ ꯈꯔꯒ ꯆꯥꯗꯕꯤꯗ ꯈꯔ ꯈ ꯍꯟꯊꯔ ꯍꯟꯊꯔ ꯆꯥꯔꯒ ꯂꯩꯕꯗꯨꯅ ꯈꯔ ꯐꯖꯅꯤ ꯂꯗ ꯑꯣꯏꯈꯤꯕꯗꯨꯗꯤ ꯑꯅꯣꯏꯕ ꯑꯩꯉꯣꯟꯗ ꯑꯣꯏꯕꯕꯁꯤꯗꯤ ꯌꯥꯝ ꯕꯦꯔꯥ ꯀꯥꯔꯦꯅꯦ ꯁꯤꯗꯤꯅꯦ ꯃꯌꯥꯝ ꯂꯣꯏ ꯂꯣꯛꯏ ꯑꯗꯨꯒ ꯑꯗꯨ ꯃꯌꯥꯈꯩꯅ ꯃꯣꯔꯣꯛꯀ ꯊꯨꯝꯒ ꯆ ꯑꯗꯨꯒꯀ ꯐꯕꯅꯤ ꯐꯥꯕꯅꯤꯍꯦ ꯑꯗꯨ ꯑꯗꯨ ꯆꯗꯦꯖꯤ ꯑꯗꯨꯝ ꯁꯤꯔꯝꯗꯣ ꯈꯣꯡ ꯍꯥꯝꯗ ꯟꯅ ꯂꯥꯞꯀ ꯂꯥꯞꯄꯦꯀꯣ ꯑꯩꯗ ꯑꯗꯨ ꯆꯕꯣꯅ꯭ꯔ ꯑꯩ ꯂ ꯕꯤꯖ ꯑꯩ ꯆꯤꯄꯥꯟꯅꯒ ꯐꯝꯕ ꯉꯥꯏ
ꯐꯝꯃꯒ ꯃꯁꯤꯗꯤ ꯌꯨꯝꯗꯒꯤꯩ ꯆꯦꯜꯂꯛꯄꯗꯤ ꯅꯪꯉꯔꯣꯏꯅ ꯑ ꯃꯁꯤꯗꯤ ꯀꯥꯟꯅꯔꯣꯏ ꯀꯩꯅꯣ ꯁꯤꯗꯒꯤ ꯐꯝꯃꯒ ꯄꯨꯈ꯭ꯔꯤ ꯃꯄꯥꯟꯗ ꯐꯝꯃꯒꯔꯅꯤ ꯏꯗꯦꯟꯗ ꯉꯥꯏꯔꯒꯦꯅ ꯉꯥꯏꯔꯦ ꯑꯗꯨꯗꯨꯗ ꯏꯃꯥꯒꯤ ꯍꯩꯅꯧ ꯑꯃꯨꯛ ꯉꯟꯕꯁꯦ ꯇꯞ ꯇꯥꯞ ꯇꯞ ꯇ ꯄꯛꯀꯦꯛꯇ ꯀꯦꯟꯁꯤꯜꯂꯛꯇꯣꯏꯅꯦꯕꯀꯣ ꯑꯁ ꯃꯁꯤꯗꯤ ꯍꯥꯏꯅꯣꯒꯨꯝꯕ ꯆꯥꯕꯗꯨꯗꯤ ꯁꯨ ꯇꯧꯔꯣꯏꯅ ꯍꯥꯏꯩꯅꯒꯝꯕꯗꯤ ꯈꯨ ꯆꯅꯦꯕ ꯉꯥꯏ ꯉꯥꯏꯗꯅ
ꯍꯩꯅꯧꯗꯤ ꯀꯌꯥꯝ ꯄꯥꯔꯤꯒꯦ
ꯂꯣꯏꯁꯧꯃꯦꯗ ꯍꯧꯖꯤꯛꯇꯤ ꯃꯤꯗ ꯄꯥꯜꯂꯤꯉꯩꯗ ꯂꯥꯛꯑꯣ ꯂꯥꯛꯑꯣ ꯍꯥꯏꯕꯗꯤ ꯅꯣꯏ ꯅꯅꯥꯊꯤꯟꯗꯅ ꯑꯟꯇꯥꯗꯦ ꯏꯅ ꯃꯃꯟ ꯃꯟ ꯇꯒ ꯍꯥꯏꯥꯏꯇ ꯃꯔꯝꯅꯤ
ꯃꯃꯥꯡꯁꯤꯗꯤ ꯌꯥꯝ ꯌꯣꯟꯗꯥꯏꯅ ꯌꯣꯟꯗ꯭ꯔꯕ ꯎꯝ ꯃꯊꯅꯤ ꯃꯥꯊꯅꯤ ꯌꯣꯟꯟꯅꯗꯥ ꯑ ꯇ ꯇꯇꯤꯟ ꯈꯔꯖꯥꯝ ꯃꯥꯅꯦ ꯃꯃ ꯆꯥ
ꯅꯍꯥꯟꯋꯥꯏꯗꯤ ꯆꯥꯗꯕꯅꯦ ꯍꯧꯖꯤꯛꯇꯤ ꯇꯨꯤꯟ ꯆꯥꯔꯦ ꯂꯩꯍꯥꯎ ꯋꯥꯂꯛ ꯃꯥꯅ ꯉꯍꯥꯎꯗꯣ ꯀꯨꯏꯁꯜꯂꯛꯑꯃꯤꯅ ꯍꯥꯏꯗꯤ ꯆꯥꯛꯊꯣꯛ ꯆꯥꯛꯊꯣꯛ ꯆꯥꯎꯎꯗ꯭ꯔꯣ ꯍꯧꯖꯤꯛꯇ ꯄꯤꯁꯛ ꯄꯤꯁꯛ ꯄꯤꯛꯑꯦ ꯑꯗꯨꯅ ꯌꯣꯟꯕ ꯀꯥꯟꯗ ꯌꯥꯝꯅ ꯐ ꯇꯜꯂꯦ ꯆꯥꯝꯃꯒꯤ ꯀꯦꯖꯤ ꯑꯍꯨꯝ ꯑꯍꯨꯝ ꯇꯧꯔꯦ
ꯎꯝ ꯍꯩꯅꯧ ꯑꯃꯝ ꯄꯨꯈ꯭ꯔꯤꯄꯥꯟꯒꯤꯁꯨ ꯂꯣꯏꯍꯧꯕ꯭ꯔꯥ
ꯑꯁ ꯃ ꯑꯗꯨꯅ ꯍꯣꯟꯒꯦ ꯑꯍꯥꯎꯕ ꯑꯩꯅ ꯍꯦꯛ ꯄꯣꯔꯛꯄꯗꯣ
ꯑꯥ ꯑꯥ
ꯑꯗꯨꯅꯦ ꯏꯄꯥꯥꯟ ꯎꯝ ꯑꯗꯨꯅ ꯏꯄꯥꯟ ꯄꯥꯜꯂꯦꯕ ꯑꯗꯨꯅ ꯍꯥꯎꯗꯣ ꯍꯥꯎꯕ ꯎꯝ ꯑꯗꯨ ꯇꯥꯟꯅ ꯂꯩꯕꯅꯤꯅ ꯁꯨꯝ ꯃꯅꯨꯡꯂꯣꯝꯒꯤꯗꯨ ꯀꯅꯥꯝ ꯆꯥꯕꯤꯗꯦꯗꯅ ꯑꯗꯨꯝ ꯀꯦꯂ ꯇꯥꯇꯥꯥ ꯂꯩꯌꯦꯕ ꯇꯤꯟꯁꯨ ꯆꯥꯕꯅꯤꯅ ꯑꯗꯩ ꯃꯔꯛꯇ ꯇꯤꯟꯒ ꯆꯥꯔꯝꯗꯕ ꯍꯥꯎ ꯌꯥꯝ ꯍꯥꯎꯋꯗ ꯑꯗꯨꯒ ꯇꯤꯟ ꯌꯥꯝ ꯆꯥꯕ ꯑꯩꯅ ꯑꯗꯨꯅꯤ ꯑꯩꯅꯗꯤꯇꯤꯟ ꯁꯪꯅꯤꯡꯉꯥꯏꯗ ꯈꯨꯟ ꯈꯨꯟꯗꯅ ꯆꯠꯁꯤꯟꯗꯅ ꯀꯔꯝ ꯃ ꯑꯣꯏ ꯃꯥꯅꯤ ꯐꯅ ꯀꯥꯟꯅ ꯃꯥꯂ ꯐꯞ ꯐꯞꯅ ꯖꯤꯇꯤ ꯀꯣꯏꯁꯜꯂꯛꯑꯦ ꯀꯩꯅꯣ ꯀꯩꯒ ꯄꯨ ꯄꯨꯗꯨ ꯄꯨꯗꯨ ꯄꯨ ꯀꯦ
ꯁꯪꯉꯤꯀꯥꯟꯪꯉ ꯁꯪꯉꯤꯀꯥꯟꯗ ꯌꯥꯝ ꯍꯥꯎꯕ ꯍꯩꯅꯧꯗꯨꯅ ꯀꯗꯥꯏ ꯀꯗꯥꯏꯗ ꯍꯧꯒꯦ
ꯑꯗꯨꯅ ꯑꯗꯨꯗꯤ ꯄꯨꯈ꯭ꯔꯤ ꯃꯄꯥꯟꯗ ꯗꯤ ꯍꯦꯛꯄꯤ ꯌꯥꯕ ꯁꯪꯉꯤꯉꯥꯏꯗꯨꯗ
ꯂꯥꯛꯄꯒ ꯍꯧꯖꯤꯛꯇꯤ ꯐꯪꯗ꯭ꯔꯦꯗ ꯒꯥꯔꯤꯁꯨꯗ ꯌꯥꯗ꯭ꯔꯕꯅꯤꯅ
ꯅꯪ ꯀꯩꯗꯧꯔꯒꯦꯗꯦ
ꯀꯩꯝ ꯇꯧꯗꯦ ꯑꯗꯨꯝ ꯂꯩ ꯒꯥꯔꯤꯗꯣ ꯂꯩꯇꯕꯅꯤꯅ ꯀꯃꯥꯏꯅ ꯂꯥꯛꯅꯤ
ꯀꯔꯤꯌꯥꯗ꯭ꯔꯄꯥ
ꯌꯥꯗ꯭ꯔꯦ ꯀꯗꯥꯏꯗꯒꯤ ꯑꯩꯈꯣꯏꯆꯝꯃꯅꯥꯎ ꯑꯣꯏꯕꯥꯅꯤꯅ ꯁꯨꯃꯥꯡ ꯊꯧꯖꯤꯜꯂꯨꯗꯅ ꯃꯥꯡꯒꯣꯟꯗ ꯍꯥꯏꯗꯣꯏꯔꯥ ꯃꯀꯣꯟꯒꯤ ꯇꯤꯚꯤ ꯀꯥꯒꯤ ꯍꯥꯟꯅꯗꯤ ꯇꯤꯟ ꯀꯨꯞꯄꯝꯃꯤꯗꯅ
ꯎꯝ
ꯏꯁꯇꯥꯔꯠ ꯇꯧꯍꯧ ꯌꯥꯗꯕ ꯑꯗꯨꯒ ꯏꯤꯜꯅꯥꯎꯗꯨꯅ ꯁꯦꯂꯔꯤꯗ ꯀꯟꯅ ꯂꯩꯈꯠꯄ ꯑꯩꯅ ꯇꯣ ꯀꯥꯎꯕ꯭ꯂ ꯐꯥꯎꯗ꯭ꯔꯕ ꯒꯥꯔꯤꯗ ꯍ ꯍꯦꯛꯇ ꯏꯃꯨꯡ ꯄꯥꯏꯁꯜꯂꯒ ꯊꯣꯡꯗꯣ ꯍꯦꯛꯇ ꯇꯦꯛꯑꯕꯅꯦꯅꯦ
ꯑꯗ ꯑꯩ ꯒꯥꯔꯤꯗꯨ ꯌꯥꯒꯗ꯭ꯔꯦ ꯑꯗꯩ ꯒꯥꯗꯤ ꯌꯥꯈꯤꯗ꯭ꯔꯦ ꯃꯃꯥꯡꯒ ꯑꯗꯨꯝ ꯇꯣꯏꯕ ꯍꯧꯖꯤꯛꯁꯨ ꯄꯩꯁꯥꯗꯨ ꯂꯩꯇꯕꯅꯤꯅ ꯁꯦꯝꯖꯤꯟꯗ꯭ꯔꯦꯕ ꯃꯃꯥ ꯍꯥꯏꯗꯣ ꯈꯪꯉꯕ ꯏꯜꯂ ꯂꯩꯦ
ꯐꯤꯅꯦ ꯀꯅꯦꯌꯥ
ꯑꯗꯨꯅꯦ ꯑꯗꯨꯅꯦ ꯃꯃꯥꯏꯗꯣ ꯌꯥꯗ꯭ꯔꯕꯅꯦ ꯍꯥꯏꯕ
ꯇꯥꯏꯅ ꯑꯩꯈꯣꯏ ꯒꯥꯔꯤꯁꯨ ꯂꯥꯏꯔꯕ ꯒꯥꯔꯤꯅꯦ ꯑꯁꯤꯗꯩ ꯍꯣꯏꯗꯦꯗ ꯂꯥꯏꯔꯕ ꯒꯥꯔꯤ ꯑꯃꯃꯨꯛ
ꯌꯥꯗ꯭ꯔꯕꯅꯦ ꯑꯗꯨꯁꯨ ꯁꯦꯅꯥꯎ ꯑꯣꯏꯕꯥꯅꯤꯅ ꯇꯅꯦ ꯍꯥꯏꯕ ꯇꯤꯟ ꯑꯉꯥꯡꯕꯅ ꯀꯨꯞꯄꯝꯕꯗꯣ ꯑꯁ ꯊꯣꯡꯉꯗꯣ ꯍꯦꯛꯇ ꯄꯨꯡꯀꯥꯏ ꯀꯥꯏꯕꯤꯅꯦꯃꯤ ꯎꯒ ꯃꯈꯥꯗ ꯍꯥꯞꯄꯤꯗꯅ